ꯑꯣ
ꯇꯥꯕ꯭ꯔꯣ
ꯇꯥꯔꯦ
ꯀꯗꯧꯔꯤꯅꯣ
ꯁꯨꯝ ꯍꯦꯞ ꯄꯑꯦ
ꯑꯣ
ꯂꯪꯗꯦ
ꯑꯩꯁꯨ ꯍꯤꯞꯨꯔꯒ ꯂꯩꯔꯦꯗ ꯉꯁꯥꯏꯗꯣ ꯂꯧ ꯆꯠꯄꯤꯕꯒꯤꯀꯣ ꯉꯝꯗ꯭ꯔꯦ
ꯏꯁꯁ ꯂꯩꯁꯥꯕꯤꯅꯕꯨ ꯂꯧ ꯆꯅꯕ꯭ꯔꯣ
ꯑꯁ ꯂꯩꯁꯥꯕꯤ ꯑꯣꯏꯔꯁꯨ ꯑꯩꯈꯣꯏꯗꯤ ꯁꯨꯅꯕ ꯃꯤ ꯂꯩꯇꯦꯗꯣ
ꯈꯣꯡ ꯈꯣꯠꯀꯗꯣ ꯂꯣꯏꯅ ꯃꯣꯠ ꯀꯩꯅꯣ ꯇꯧꯕ ꯇꯥꯔꯦ ꯂꯧ ꯄꯪꯆꯠ ꯆꯠꯀꯅꯨꯅꯦ ꯅꯁꯛ ꯐꯖꯕꯗꯨ ꯂꯣꯏꯅ ꯀꯩꯅꯣ ꯇꯧꯔꯅꯤꯑ ꯊꯤꯖꯤꯜꯂꯅꯤꯑ
ꯌꯥꯔꯦ ꯌꯥꯔꯦ ꯌꯥꯝ ꯀꯩꯅꯣ ꯇꯧꯁꯤꯜꯂꯒꯅꯨ ꯑꯩꯈꯣꯏꯗꯤ ꯎꯄꯥꯏ ꯂꯩꯇꯦꯗꯅ ꯅꯣꯏꯗꯤ ꯅꯣꯏꯒꯤ ꯏꯃꯨꯡꯒ ꯑꯩꯈꯣꯏ ꯏꯃꯨꯡꯒ ꯍꯥꯏꯔꯗꯤ ꯌꯥꯝ ꯈꯦꯠꯅꯩꯗꯅ
ꯑꯁ ꯌꯥꯝ ꯈꯦꯠꯅꯗꯦꯗ ꯅꯪꯗꯤ ꯅꯁꯥ ꯐꯖꯕꯗꯣ ꯂꯧꯗ ꯆꯠꯂꯒ ꯅꯨꯡꯁꯥ ꯌꯩꯔꯗꯤ ꯀꯩꯅꯣ ꯇꯧꯁꯜꯂꯅꯤꯌꯦ ꯊꯤꯖꯤꯜꯂꯅꯤ ꯂꯧ ꯆꯠꯀꯅꯨꯀꯣ
ꯂꯧ ꯆꯠꯇ꯭ꯔꯗꯤ ꯎꯄꯥꯏ ꯂꯩꯇ꯭ꯔꯦ ꯑꯩꯈꯣꯏꯗꯤ ꯂꯧꯅ ꯂꯧꯃꯤꯅꯤ ꯑ ꯈꯪꯗ꯭ꯔꯦ ꯅꯪꯕꯨ ꯀꯩ ꯃꯊꯦꯜ ꯆꯥꯔꯒꯦ ꯉꯁꯦ
ꯑꯩ ꯉꯁꯤꯁꯦ ꯃꯥꯏꯔꯦꯟ ꯊꯣꯡꯕ ꯆꯥꯏ
ꯑꯣ ꯍꯥꯎ ꯑꯣꯏꯅ ꯑꯩꯈꯣꯏꯗꯤ ꯑꯩꯈꯣꯏ ꯉꯁꯤꯗꯣ ꯊꯔꯣꯏꯗꯣ ꯂꯧ ꯆ ꯑꯠꯄꯗꯣ ꯏꯁꯤꯡ ꯈꯔ ꯈꯔ ꯂꯩꯕꯒꯦꯀꯣ ꯑꯗꯨꯗ ꯈꯔ ꯈꯔ ꯈꯨꯜꯂꯦ ꯑꯗꯨꯒꯤ ꯈꯨꯜꯂꯒ ꯏꯔꯣꯟꯕ ꯇꯧꯔꯦ ꯊꯕꯛ ꯍꯣꯏ ꯏꯔꯣꯝꯕ ꯑꯃ ꯁꯧꯒ꯭ꯔꯤ ꯀꯥꯡꯁꯣꯏ ꯑꯃ ꯑꯗꯨꯒ ꯕꯣꯔꯥ ꯈꯤꯇꯪ ꯍꯧꯔꯦ
ꯀꯅꯤ ꯁꯧꯒꯔꯤ ꯀꯁꯨꯏ
ꯑ ꯁꯧꯕ꯭ꯔꯤ ꯀꯥꯡꯁꯣꯏ ꯁꯧꯕ꯭ꯔꯤꯒ ꯕꯣꯔꯥꯁꯦ ꯌꯥꯝ ꯄꯛꯅꯕꯅꯦ
ꯎꯝ ꯌꯥꯝ ꯍꯥꯎꯕꯅꯤꯅꯦ
ꯎꯝ ꯑꯩꯈꯣꯏꯗꯤ ꯑꯩꯈꯣꯏꯗꯤ ꯂꯩꯕ ꯄꯣꯠ ꯅꯠꯇꯦ ꯍꯥꯏꯈꯗꯤ ꯑꯩꯈꯣꯏꯗ ꯍꯤꯡꯒꯣꯜꯗ ꯄꯥꯟꯕ ꯀꯣ ꯑꯗꯨ ꯆꯥꯕꯅꯦ ꯕꯣꯔꯥ ꯇꯧꯕꯅꯤꯅ ꯑꯩꯈꯣꯏ ꯑꯩꯈꯣꯏ ꯑꯩꯈꯣꯏꯅ ꯅꯣꯡꯃ ꯀꯣꯏꯔ ꯑꯣ ꯅꯥꯀꯨꯞꯄꯤꯒ ꯀꯩꯅꯣ ꯌꯥꯝ ꯂꯩꯑꯦ ꯅꯄꯥꯛꯄꯤꯁꯨ ꯌꯥꯝ ꯂꯩꯑ ꯑꯩꯈꯣꯏ ꯏꯃꯥ
ꯑꯣꯏꯔꯛꯀꯗꯕꯗꯣ ꯑꯩꯗꯣ ꯁ꯭ꯀꯨꯜꯗꯣ ꯑꯗꯨꯝ ꯆꯠꯄꯅꯤꯅ ꯏꯕꯥꯅꯤ ꯑꯗꯨꯝ ꯁ꯭ꯀꯨꯜ ꯆꯠꯃꯤꯟꯅꯕꯅꯤꯅ ꯀꯣꯏꯔꯛꯄ ꯃꯇꯝꯁꯨ ꯂꯩꯇꯦꯅꯦ ꯁ꯭ꯀꯨꯜ ꯍꯜꯂꯛꯑꯒ ꯑꯃꯨꯛ ꯇꯨꯏꯁꯟ ꯆꯠꯀꯅꯤ
ꯑꯦꯁ ꯌꯥꯏꯗ ꯅꯪꯁꯨ ꯁꯟꯗꯦ ꯅꯨꯃꯤꯠꯀꯨꯝꯕꯗꯗꯤ ꯂꯥꯛꯄ ꯌꯥꯏ ꯅꯪꯁꯨ ꯂꯥꯛꯅꯤꯡꯗꯕꯩ ꯑꯣꯏꯔꯝꯅꯦ ꯑꯩꯈꯣꯏ ꯏꯃꯨꯡꯗꯤ ꯌꯥꯝ ꯀꯩꯅꯣ ꯇꯧꯕꯒꯤ ꯅꯪ ꯇꯜꯂꯤ ꯑꯣꯏꯔꯝ
ꯌꯥꯔꯦ ꯌꯥꯔꯦ ꯑꯗꯨꯃꯥꯏ ꯉꯥꯡꯉꯅꯨ ꯇꯤꯟꯅꯕꯗꯀꯣ ꯇꯤꯟꯅꯕꯗ ꯑꯗꯨꯒꯨꯝꯕ ꯋꯥ ꯉꯥꯡ ꯀꯩꯅꯣ ꯇꯥꯅꯤꯡꯗꯦ
ꯅꯣꯏꯗꯤ ꯅꯣꯡꯃ ꯐꯥꯎ ꯂꯥꯛꯑꯣ ꯍꯥꯏꯔꯁꯨ ꯂꯥꯛꯇꯦꯅ ꯑꯩꯗꯤ ꯑꯗꯨꯝ ꯅꯣꯏꯗ ꯂꯥꯛꯑꯦ
ꯂꯝꯗꯣ ꯂꯥꯞꯄꯅꯤꯅ ꯐꯔꯛ ꯇꯥꯕꯒꯤꯅꯦ ꯃꯊꯪ ꯁꯟꯗꯦꯗ ꯐꯖꯅ ꯄꯨꯜꯂ ꯂꯣꯏꯔꯦ ꯀꯩꯅꯣ
ꯌꯥꯔꯦ ꯏꯕꯥꯅꯤ ꯂꯝ ꯌꯥꯝ ꯂꯥꯞꯄꯁꯨ ꯅꯠꯇꯦ
ꯂꯥꯞꯄ ꯑꯩꯒꯤꯗꯤ ꯀꯩꯅꯣ ꯇꯧꯔꯣ ꯁꯀꯣꯜ ꯂꯥꯛꯀꯗ꯭ꯔꯣ ꯍꯌꯦꯡ
ꯍꯌꯦꯡ ꯉꯁꯤ ꯂꯧ ꯆꯠꯂꯦ ꯑꯩꯀꯣ ꯁꯨꯇꯤ ꯂꯧꯈ꯭ꯔꯕꯅꯦ ꯍꯌꯦꯡ ꯂꯥꯛꯄ ꯉꯝꯃꯔꯣꯏ ꯍꯌꯦꯡꯗꯣ ꯑꯩꯈꯣꯏ ꯂꯧꯗꯣ ꯂꯣꯏꯅꯕ ꯆꯠꯁꯦ ꯍꯥꯏꯕꯀꯣ ꯑꯗꯨꯗꯒꯤ ꯁ꯭ꯀꯨꯜ ꯆꯠꯅꯤꯡꯉꯥꯏꯗꯣ ꯐꯔꯛ ꯇꯥꯔꯦꯔꯤꯕ
ꯁ꯭ꯀꯨꯜ ꯆꯥꯡꯅ ꯅꯥꯏꯅ ꯂꯥꯛꯑꯣ ꯍꯟꯗꯛꯁꯦ ꯑꯦꯛꯖꯥꯝ ꯍꯧꯔꯅꯤ ꯍꯥꯏꯕꯅꯦ ꯍꯞꯇꯥ ꯑꯃ ꯑꯅꯤ ꯃꯤ ꯃꯇꯨꯡꯗ
ꯈꯪꯗꯅꯦ ꯁ꯭ꯀꯨꯜꯁꯨ ꯆꯠꯅꯤꯡꯕ ꯏꯃꯥ ꯕꯕꯥꯒꯤ ꯃꯇꯦꯡꯁꯨ ꯄꯥꯡꯅꯤꯡꯕ ꯈꯪꯗꯦ ꯑꯩꯈꯣꯏꯒꯤ ꯃꯄꯣꯛꯁꯤꯗꯤ
ꯌꯥꯔꯦꯀꯣ ꯌꯥꯔꯦ ꯌꯥꯔꯦ ꯑꯩ ꯁꯨꯝ ꯋꯥꯔꯤ ꯁꯥꯟꯅꯔꯕꯗꯀꯣ
ꯅꯣꯏꯒꯤ ꯃꯄꯣꯛꯇꯒ ꯄꯣꯛꯂꯝꯃꯗꯤ ꯏꯔꯥꯏꯕꯁꯦ ꯊꯝꯕꯥꯜ ꯁꯥꯠꯂꯗꯕꯅꯤ ꯂꯩꯁꯥ ꯍꯥꯄꯦꯗꯒꯤꯗꯒꯤ
ꯌꯥꯔꯦ ꯂꯩꯩꯁꯥꯕꯤꯅ ꯑꯃ ꯑ ꯇꯥꯎ ꯑꯃ ꯂꯩꯁꯥꯕꯤꯅ ꯌꯨꯝꯗ ꯂꯩꯕꯗ ꯋꯥꯔꯗꯤ ꯃꯌꯨꯝ ꯄꯥꯜꯂꯗꯤ ꯌꯥꯝꯅ ꯅꯨꯡꯉꯥꯏꯕ ꯏꯃꯨꯡ ꯃꯅꯨꯡꯗ ꯌ ꯄꯥꯜꯂꯒ ꯅꯨꯡꯉꯥꯏ ꯍꯥꯏꯕꯅꯤ
ꯑꯁ ꯑꯗꯨꯗꯤ ꯑꯗꯨ ꯑꯣꯏꯗꯕ ꯋꯥꯅꯦ ꯀꯅꯥꯅꯕꯨ ꯍꯧꯖꯤꯛꯀꯥꯟꯗꯤ ꯃꯥ ꯃꯥꯒꯤ ꯂꯦꯡꯒꯥꯥꯏ ꯌꯦ ꯊꯦꯡꯅꯔꯕꯅꯦ ꯍꯧꯖꯤꯛꯀꯥꯟꯗꯤ ꯃꯥ ꯊꯕꯛ ꯇꯧꯔꯦ ꯊꯕꯛ ꯇꯧꯕ ꯅꯨꯄꯤ ꯂꯧꯕꯅꯦ ꯑꯣꯖꯥ ꯑꯣꯏꯔꯦ ꯑꯣꯖꯥ ꯂꯧꯅꯕꯅꯦ ꯏꯅꯥ ꯈꯨꯟꯕꯅ ꯏꯅꯥ ꯈꯨꯟꯕ ꯂꯧ ꯂꯥꯏꯔꯕ ꯑꯗꯨꯝ ꯂꯧꯅꯕ ꯂꯧꯅꯕꯅꯦ ꯌꯥꯔꯦ ꯑꯗꯨꯒꯨꯝꯕꯗꯤ ꯊꯥꯏꯅ ꯀꯩꯅꯣ ꯇꯧꯕꯒꯦ ꯍꯥꯏꯕ ꯋꯥꯅꯤ
ꯑꯩꯅ ꯍꯥꯏꯕꯗꯣ ꯂꯣꯏꯅ ꯆꯨꯝ ꯨꯝꯃꯦ ꯑꯗꯨꯕꯨ ꯅꯪ ꯍꯧꯖꯤꯛꯀꯤ ꯃꯇꯥꯡꯗ ꯁꯣꯔ ꯍꯣꯟꯕ ꯅꯪꯒ ꯑꯗꯨꯝ ꯅꯪ ꯉꯝꯒꯗꯧꯕ ꯃꯥꯟꯗꯦ
ꯏꯁ ꯁꯕꯨꯗꯤ ꯑꯗꯨꯝ ꯐꯖꯅ ꯍꯣꯜꯂꯤꯗ ꯑꯩꯗꯤ ꯋꯥ ꯉꯥꯡꯗꯣ ꯇꯞꯅ ꯉꯥꯡꯕ ꯍꯩꯇꯦ
ꯌꯥꯝ ꯊꯨꯅꯦ ꯑꯩ ꯊꯥꯕꯗꯀꯣ ꯌꯥꯝꯅ ꯑꯩꯒꯤ ꯑꯩꯒꯤ ꯁꯣꯔ ꯍꯣꯟꯕꯕꯨꯣ ꯑꯩꯅ ꯍꯦꯟꯅ ꯋꯥꯈ꯭ꯔꯦ
ꯅꯣꯡꯃ ꯁꯟꯗꯦꯗ ꯀꯣꯏꯔꯛꯑꯣ ꯑꯩꯗꯣ ꯍꯌꯦꯡ ꯍꯪꯆꯤꯠꯇꯣ ꯁ꯭ꯀꯨꯜ ꯂꯥꯛꯑꯀꯥꯟꯗ ꯀꯩꯅꯣ ꯄꯨꯔꯛꯀꯦ ꯁꯤꯡꯖꯨ ꯆꯥ ꯄꯥꯁꯦ
ꯅꯣꯏꯒꯤ ꯑꯋꯥꯊꯕꯤꯒꯨꯝꯕ ꯂꯩꯇ꯭ꯔꯣ ꯀꯨꯝꯄ꯭ꯔꯦꯛꯀꯨꯝꯕ ꯂꯩꯇ꯭ꯔꯣ ꯁꯨꯔꯒꯁꯨ ꯑꯗꯨꯗ ꯄꯨꯔꯛꯑꯣ ꯆꯥꯕꯁꯦ ꯀꯦꯟꯇꯤꯟꯗꯗꯤ ꯀꯦꯟꯇꯤꯟꯗꯗꯤ ꯌꯥꯝ ꯃꯃꯜ ꯌꯥꯝ ꯇꯥꯡꯕꯅꯤꯅ ꯑꯩꯈꯣꯏ ꯃꯔꯨꯞ ꯃꯌꯥꯝ ꯆꯥꯕꯗꯣ ꯀꯣꯟꯅ ꯗꯦꯕ
ꯑꯥ ꯑꯗꯨꯒ ꯑꯩꯀꯣ ꯃꯔꯏꯒ ꯑꯋꯥꯊꯕꯤꯒ ꯈꯔ ꯈꯔ ꯈꯤꯇꯪ ꯈꯤꯇꯪ ꯁ꯭ꯋꯥꯔ ꯄꯨꯔꯛꯀꯦ ꯑꯗꯣ ꯅꯪꯅ ꯃꯔꯣ ꯃꯦꯞꯄ ꯍꯥꯏ ꯑꯩ ꯑꯩꯗꯅ ꯅꯪꯗꯦ ꯑꯗꯨ ꯄꯨꯔꯛ ꯃꯔꯣꯛ ꯈꯨꯠꯁꯥꯗꯣ
ꯎꯝ ꯆꯥꯔꯒ ꯅꯍꯥꯟ ꯅꯍꯥꯟ ꯑꯩꯈꯣꯏ ꯆꯥꯕꯗꯣ ꯑꯗꯨ ꯑꯃꯨꯛ ꯄꯨꯣꯛ ꯅꯥꯔꯗꯤ
ꯎꯝ ꯎ ꯄꯨꯣꯛ ꯍꯥꯏꯔꯒ ꯁꯨꯇꯤ ꯂꯧꯔꯒ ꯌꯨꯝꯗ ꯍꯜꯂꯛꯑꯦꯗꯨꯅ
ꯏꯃꯥꯟꯅꯕꯤꯗꯣ ꯏꯃꯥꯟꯅꯕꯤꯗ ꯅꯪ ꯐꯣꯟ ꯇꯧꯔꯒ ꯍꯥꯏꯌꯣ ꯃꯥ ꯃꯉꯣꯟꯗ ꯆꯤꯡꯉ ꯃꯤꯒꯨꯝꯕ ꯃꯤ ꯃꯤꯒꯨꯝꯕ ꯄꯨꯔꯛꯑꯣ ꯍꯥꯏꯌꯣ ꯑꯩꯅ ꯀꯩꯅꯣ ꯄꯨꯔꯛꯑꯒꯦ ꯃꯣꯔꯣꯛ ꯃꯦꯄꯗꯣ ꯃꯦꯂꯒꯦ
ꯎꯝ
ꯏꯃꯥꯟꯅꯕꯤ ꯑꯃꯗꯅ ꯍꯣꯔꯦꯟ ꯁꯪꯉꯀꯥꯟꯗ ꯐꯣꯟ ꯇꯧꯕꯤꯌꯨꯕ
ꯑꯁ ꯑꯩꯗꯣ ꯁꯪꯉꯔꯣꯏ ꯑꯩ ꯉꯥꯏꯍꯥꯛ ꯂꯩꯔꯗꯤ ꯇꯨꯝꯕꯅꯤ ꯇꯨꯝꯅꯤꯡꯕꯅ ꯂꯣꯏꯔꯦ ꯂꯥꯏꯔꯤꯛꯁꯨ ꯄꯥꯗꯦ ꯂꯧ ꯆꯠꯄꯅꯤꯅ ꯑꯩꯈꯣꯏꯗꯤ ꯍꯌꯦꯡꯀꯣ ꯍꯌꯦꯡ ꯍꯧꯖꯤꯛ ꯑꯩ ꯁ꯭ꯀꯨꯜ ꯂꯥꯛꯑꯀꯥꯟꯗ ꯌꯦꯡꯉꯣ ꯑꯩ ꯃꯥꯏꯗꯣ
ꯌꯥꯔꯦ ꯌꯥꯔꯦ ꯐꯖꯔꯒ ꯂꯩꯕ ꯁꯛꯇꯣ ꯑꯗꯨꯝ ꯍꯥꯏꯒꯅꯨ ꯐꯖꯕ ꯁꯛꯇꯤ ꯅꯨꯡꯁꯥ ꯃꯔꯛꯇ ꯊꯣꯛꯑꯁꯨ ꯑꯗꯨꯝ ꯂꯣꯏꯅ ꯐꯖꯕꯅꯤ
ꯌꯥꯔꯦ ꯅꯪꯅ ꯈꯟꯕꯅ ꯑꯃ ꯑꯩꯅ ꯑꯩ ꯑꯩ ꯃꯥꯏꯁꯦ ꯃꯍꯤꯡꯒ ꯂꯥꯛ ꯊꯛꯅꯤꯡꯉꯥꯏ ꯇꯧꯔ ꯂꯩꯔꯦ ꯅꯨꯡꯁꯥꯗꯣ ꯑꯩ ꯀꯩꯅꯣ ꯌꯩ
ꯌꯥꯔꯦ ꯁꯟ ꯕꯥꯟ ꯑꯣꯏꯔꯝꯒꯅꯤ ꯃꯍꯤꯡ ꯑꯣꯏꯔꯝꯃꯣꯏꯍ ꯅꯨꯡꯁꯥ ꯌꯩ ꯁꯟꯈꯤꯕꯗꯨꯒ ꯃꯤ ꯈꯔ ꯑꯗꯨꯝ ꯉꯥꯡꯂꯤ ꯉꯥꯡꯂꯤ ꯇꯧꯕꯒꯤ ꯑꯣꯏꯔꯝꯒꯅꯤ
ꯂꯩꯁꯥꯕꯤꯗꯒꯤ ꯂꯩꯁꯥꯕꯤꯗꯒꯤ ꯒꯤ ꯍꯣꯏ ꯂꯩꯁꯥꯕꯤꯗꯒꯤ ꯃꯍꯡ ꯍꯧꯖꯤꯛ ꯀꯥꯔꯗꯤ ꯑꯁ ꯂꯣꯏꯔꯦꯍꯦ ꯃꯥꯧ ꯑꯣꯏꯁꯤꯜꯂ ꯑꯣꯏꯁꯤꯜꯂꯛꯑꯗꯤ ꯌꯦꯡꯕ ꯌꯥꯔꯔꯣꯏ ꯑꯩꯁꯦ
ꯑꯩꯉꯣꯟꯗ ꯂꯥꯛꯑꯣ ꯑꯩ ꯀ꯭ꯔꯤꯝ ꯑꯐꯕ ꯂꯩꯌꯦ ꯑꯩꯒꯤꯡ ꯁꯟꯗꯦꯗ ꯑꯩꯈꯣꯏꯗ ꯑꯣꯏꯅ ꯀꯣꯏꯔꯛ ꯑꯣ ꯑꯩ ꯀ꯭ꯔꯤꯝ ꯑꯐꯕ ꯑꯃ ꯍꯥꯏꯕꯤꯔꯒ ꯇꯥꯏꯕꯤꯒꯦ ꯅꯒꯦ
ꯍꯣꯏ ꯂꯩꯅꯤꯉꯥꯏ ꯄꯩꯁꯥꯃꯨꯛ ꯂꯩꯇꯦ ꯅꯪ ꯍꯥꯟꯅ ꯈꯤꯇꯪ ꯄꯨꯊꯣꯛꯄꯤꯌꯣ
ꯄꯨꯔꯣ ꯅꯪ ꯄꯤꯅꯤꯡꯕ ꯃꯇꯝꯗ ꯄꯤꯔꯣ ꯀꯌꯥ ꯀꯌꯥ ꯄꯨ ꯎꯒꯦ ꯍꯥꯏꯕ꯭ꯔꯥ ꯅꯪꯒꯤ ꯑꯗꯨꯝ ꯄꯥꯝꯕꯗꯨ ꯍꯥꯏꯔꯛꯑꯣ ꯑꯩ ꯑꯗꯨꯝ ꯑꯩꯈꯣꯏ ꯃꯥꯗꯒꯤꯔꯥ ꯅꯤꯔꯒ ꯄꯤꯒꯦ ꯅꯪꯅ ꯄꯤꯅꯤꯡꯕ ꯃꯇꯝꯗ ꯄꯤꯔꯛꯑꯣ ꯌꯥꯏꯗꯅ
ꯑꯗꯣ ꯑꯩ ꯄꯤ ꯏ ꯑꯩ ꯄꯤꯅꯕ ꯃꯇꯝꯗꯤꯀꯣ ꯅꯪꯁꯨ ꯈꯪꯉꯤ ꯅꯠꯇ꯭ꯔꯣ ꯑꯩꯁꯨ ꯂꯩ ꯂꯩꯇꯦ ꯍꯥꯏꯗꯣ
ꯎꯝ ꯌꯥꯏ ꯅꯣꯏ ꯅꯣꯏ ꯅꯣꯏ ꯁꯥꯏꯗ ꯅꯤꯔꯒ ꯄꯔꯛꯑꯣ
ꯑꯤꯁ ꯌꯥꯔꯦ ꯍꯥꯏ ꯁꯥꯏꯁꯨ ꯂꯩꯇꯕꯨ ꯍꯥꯏꯔꯛꯀꯅꯨꯗ
ꯌꯥꯔꯦꯀꯣ ꯌꯥꯝ ꯂꯣꯠꯁꯥꯟꯒꯅꯨ ꯑꯩ ꯂꯣꯏꯅ ꯈꯪꯕꯖꯥꯠꯅꯤꯀꯣ ꯃꯤ ꯃꯆꯥꯗꯤ ꯌꯥꯝ ꯂꯣꯠꯅꯩꯀꯣ
ꯄꯥꯗꯣ ꯌꯥꯝ ꯁꯥꯎꯅꯤꯡꯉꯤ
ꯀꯔꯤ ꯇꯧꯔꯛꯏꯔ
ꯃꯥꯗꯤ ꯋꯥꯈꯜ ꯌꯥꯝꯃꯤꯗ ꯑꯩꯈꯣꯏꯒꯨꯝꯕ ꯑꯗꯨꯅꯦ ꯑꯩꯅ ꯍꯥꯏꯗꯣ ꯂꯥꯏꯔꯕꯅ ꯂꯥꯏ ꯂꯥꯏꯔꯕ ꯏꯅꯥꯀꯨꯝꯕꯅ ꯏꯅꯥꯛꯀꯨꯝꯕ ꯊꯤ ꯍꯥꯏꯗꯣ ꯃꯥꯗꯤ ꯑꯩ ꯂꯥꯏ ꯔꯕ ꯍꯥꯏꯅꯦ ꯈꯟꯕꯒꯤ ꯍꯥꯏꯗꯣ ꯑꯩ ꯂꯥꯏꯔ ꯕꯅꯦ ꯍꯥꯏꯕꯗꯣ ꯃꯥ ꯈꯪꯕꯒꯤ ꯇꯣꯛꯅꯩ ꯅꯠꯇꯔꯣ
ꯇꯣꯛꯅꯔꯕꯣ ꯍꯥꯏꯔꯤꯁꯤꯕꯣ
ꯇꯣꯛꯅꯔꯦ ꯅꯪ ꯈꯪꯗ꯭ꯔꯤꯕꯣ ꯅꯍꯥꯟꯗꯩ ꯑꯩ ꯇꯣꯛꯅꯔꯦ ꯇꯣꯛꯅꯔꯦ ꯍꯥꯏꯔꯒ ꯍꯨꯝ ꯅꯪ ꯊꯥꯖꯗ꯭ꯔꯤꯔꯣ
ꯃꯥꯗꯤ ꯅꯪ ꯌꯥꯝ ꯅꯨꯡꯁꯤ ꯅꯨꯡꯁꯤꯕꯗꯥꯏ
ꯑꯣꯏꯗꯕꯅꯦ ꯃꯥꯒꯤ ꯅꯨꯡꯁꯤꯕꯗꯣ ꯉꯥꯏꯍꯥꯛꯇꯥꯡꯒꯤ ꯑꯣꯏꯔꯝꯅꯤ
ꯌꯥꯔꯣꯏ ꯅꯪꯁꯨ ꯑꯗꯨꯝ ꯐꯖꯅ ꯅꯨꯡꯁꯤꯅꯕ ꯌꯥꯕꯗꯣ
ꯑꯩꯁꯨ ꯃꯥꯕꯨ ꯌꯥꯝ ꯅꯨꯡꯁꯤꯕꯅꯦ ꯑꯗꯨꯕꯨ ꯃꯥꯒꯤ ꯊꯃꯣꯏꯗꯤ ꯃꯔꯤ ꯃꯉꯥ ꯂꯩꯔꯝꯃꯦ ꯃꯥꯒꯤ ꯋꯥꯈꯜꯗꯣ ꯑꯩꯒ ꯋꯥꯈꯜ ꯃꯥꯟꯅꯗꯦ
ꯐꯔꯦꯅꯦ ꯑꯗꯨꯗꯤ ꯇꯣꯛꯅꯔꯗꯤ ꯅꯪ ꯅꯨꯄꯥ ꯑꯃꯨꯛ ꯈꯪꯅꯈꯤꯗ꯭ꯔꯣ
ꯑꯁ ꯈꯪꯅꯔꯔꯣꯏ
ꯅꯪꯗꯤ ꯅꯁꯛ ꯐꯖꯕꯅꯤꯅ ꯅꯨꯄꯥ ꯃꯌꯥꯝꯅ ꯍꯥꯏꯔꯛꯄꯗꯣ
ꯑꯁ ꯌꯥꯔꯦ ꯅꯪꯁꯨ ꯐꯖꯩꯑꯦ ꯐꯖꯩꯑꯦꯒꯛꯇ ꯍꯥꯏꯔ ꯂꯩ ꯎꯝ ꯏꯁ ꯅꯥꯪꯗꯤ ꯐꯖ
ꯌꯥꯔꯁꯦ ꯅꯪ ꯅꯨꯄꯥ ꯑꯃꯗꯣ ꯇꯣꯛꯅꯔꯗꯤ ꯌꯥꯔꯦ ꯑꯍꯟ ꯍꯟꯗꯛꯇꯤꯅꯦ ꯈꯪꯕꯔꯥ
ꯑꯥꯎ
ꯍꯟꯗꯛꯇꯤ ꯅꯪ ꯅꯨꯄꯥ ꯀꯣꯏꯅꯒꯦ ꯍꯥꯏꯔꯗꯤ ꯑꯩꯉꯣꯟꯗ ꯍꯥꯏꯔꯛꯑꯣ ꯈꯪꯕ꯭ꯔꯥ ꯅꯨꯄꯥꯗꯨ ꯐꯕ꯭ꯔꯥ ꯐꯠꯇꯕ꯭ꯔꯥ ꯑꯩ ꯃꯑꯣꯡꯗꯣ ꯌꯦꯡꯉꯒ ꯅꯪꯉꯣꯟꯗ ꯀꯣꯏꯍꯟꯒꯦꯕ ꯅꯪꯗꯤ ꯍꯥꯏꯔꯛꯄ ꯈꯨꯗꯤꯡꯒꯤ ꯍꯣꯏ ꯍꯣꯏ ꯃꯤꯅ ꯍꯥꯏꯔꯛꯄ ꯈꯨꯗꯤꯡꯒꯤ ꯍꯣꯏ ꯍꯣꯏ ꯍꯥꯏꯔꯕꯅꯤꯅ ꯑꯗꯨꯝ ꯄꯪꯁ ꯄꯪꯀꯣꯏ ꯀꯣꯏ ꯑꯃꯨꯛ ꯇꯣꯛꯅꯔꯒ ꯅꯪ ꯋꯥ ꯌꯦꯡꯕ ꯉꯝꯗꯦꯕ
ꯍꯣꯏ ꯍꯣꯏ ꯍꯥꯏꯔꯁꯨ ꯌꯥꯝꯅ ꯀꯩꯅꯣ ꯐꯣꯟꯕꯨꯗꯤ ꯑꯗꯨꯝ ꯇꯧꯋꯦꯗꯅ ꯐꯣꯟ ꯆꯨꯛ ꯆꯨꯝꯅ ꯁꯨꯝ ꯃꯇꯝ ꯈꯔ ꯀꯩꯅꯣ ꯇꯧꯕꯒꯤ ꯈꯔ ꯇꯧꯕꯅꯦ ꯑꯗꯨꯕꯨ ꯑꯩꯅ ꯈ꯭ꯋꯥꯏꯗꯒꯤ ꯅꯨꯡꯁꯤꯕꯗꯨꯗꯤ ꯃꯥꯅꯦꯗꯅ ꯑꯗꯣ ꯃꯥꯅ ꯇꯣꯛꯄꯤꯔꯛ
ꯍꯣꯏꯅꯦ ꯑꯗꯣꯅꯦ ꯅꯪꯅ ꯅꯨꯡꯁꯤꯔꯁꯨ ꯅꯪꯅ ꯅꯨꯡꯁꯤꯔꯁꯨ ꯃꯥꯅ ꯈꯪꯕꯤꯗ꯭ꯔꯦ ꯑꯗꯨ ꯇꯣꯛꯅꯔꯦ ꯌꯥꯔꯦꯕꯀꯣ ꯃꯊꯪ ꯀꯣꯏꯅꯕꯗꯤ ꯑꯩꯅ ꯐꯖꯕ ꯑꯃ ꯁꯦꯝꯕꯤꯔꯒꯦꯕ
ꯌꯥꯔꯦ ꯁꯦꯝꯂꯛꯑꯅꯨ ꯅꯪꯒꯤꯗꯤ ꯄꯣ ꯄꯨꯋꯥꯍꯔꯤꯗ ꯅꯪ ꯅꯪ ꯅꯪ ꯍꯥꯏꯔꯒꯗꯤ ꯋꯥꯔꯤ ꯐꯖꯅ ꯆꯠꯊꯔꯝꯃꯅꯤꯀꯣ ꯅꯪꯗꯤ
ꯑꯩꯒꯤ ꯁꯥꯏꯗꯨꯗꯤꯀꯣ ꯍꯟꯗꯛ ꯑꯦꯛꯖꯥꯝ ꯅꯛꯑꯏꯗꯅ
ꯍꯥ
ꯃꯥꯒꯤ ꯁ꯭ꯀꯨꯜꯁꯨ ꯇꯣꯡꯉꯥꯜꯂꯦ ꯑꯩꯒꯤ ꯁ꯭ꯀꯨꯜꯁꯨ ꯇꯣꯡꯉꯥꯜꯂꯦ ꯑꯦꯛꯖꯥꯝ ꯑꯅꯤꯃꯛ ꯂꯣꯏꯅ ꯅꯛꯁꯜꯂꯛꯑꯦ ꯑꯗꯨꯅ ꯑꯩꯅ ꯃꯇꯝ ꯈꯔ ꯄꯥꯎ ꯐꯥꯎꯅꯔꯛꯈꯤꯔꯣꯏꯁꯦ ꯅꯪꯒꯤ ꯏꯁꯇꯥꯞ ꯑꯥꯗꯤꯗꯁꯨ ꯃꯇꯝ ꯃꯥꯡꯍꯜꯂꯦ ꯑꯩꯒꯤ ꯂꯥꯏꯔꯤꯛ ꯄꯥꯕꯗꯁꯨ ꯌꯥꯝꯅ ꯌꯦꯠꯂꯦ ꯑꯗꯨꯅ ꯑꯦꯛꯖꯥꯝ ꯂꯣꯏꯔꯒ ꯐꯖꯅ ꯄꯨꯟꯁꯦ ꯋꯥꯔꯤ ꯁꯥꯁꯦ ꯍꯥꯏꯕꯤꯕꯒꯤ ꯐꯣꯟ ꯇꯧꯗꯨꯕ ꯍꯞꯇꯥ ꯑꯃꯔꯣꯝ ꯁꯨꯔꯦ ꯏꯕꯥꯅꯤꯗꯤ
ꯎꯝ ꯑꯗꯨ ꯒ꯭ꯌꯥꯟ ꯇꯥꯕ ꯃꯤꯅꯤꯅꯦ ꯑꯁ ꯑꯩꯒꯤ ꯅꯨꯄꯥꯗꯗꯤ ꯑꯁꯦꯡꯕ ꯒ꯭ꯌꯥꯟ ꯇꯥꯗꯦ ꯀꯩꯅꯣ ꯇꯧꯔꯤ ꯊꯕꯛ ꯇꯧꯔꯤ ꯍꯥꯏꯔꯒꯀꯣ ꯃꯥꯁꯦ ꯊꯥꯖꯗ꯭ꯔꯤꯉꯩꯅꯦ ꯅꯪꯕꯨ ꯀꯃꯥꯏꯅ ꯇꯧꯔꯤꯅꯣ ꯎ ꯅꯣꯏ ꯀꯩꯅꯣ ꯂꯩꯔꯁꯨ ꯅꯪ ꯁꯨꯕ ꯍꯥꯏꯔꯝꯃꯣꯏꯒ ꯍꯥꯏꯕ ꯋꯥꯅꯦ ꯑꯩꯈꯣꯏ ꯃꯥ ꯑꯩꯈꯣꯏ ꯕꯥ ꯂꯩꯑꯦ ꯑꯗꯨꯨꯝ ꯍꯥꯏꯔꯁꯨꯀꯣ ꯀꯩꯅꯣ ꯇꯧꯔꯛꯀꯦ ꯚꯤꯗꯤꯑꯣ ꯀꯣꯜ ꯇꯧꯔꯛꯀꯦ ꯑꯗꯨꯝ ꯇꯧꯁꯦ ꯑꯗꯨꯝ ꯍꯥꯏꯔ ꯂꯩꯌꯦ ꯃꯤ ꯃꯃꯥꯡꯗꯁꯨ ꯑꯩꯈꯣꯏ ꯃꯥ ꯕꯕꯥꯗꯁꯨ ꯏꯀꯥꯏꯗꯅ
ꯍꯣꯏ
ꯑꯗꯨꯅꯦ ꯑꯩꯅ ꯑꯩꯈꯣꯏ ꯃꯥꯅ ꯅꯪꯅ ꯅꯨꯡꯁꯤꯅꯔꯤꯔꯣ ꯍꯥꯏꯔꯦ ꯑꯦ ꯅꯨꯡꯁꯤꯅꯗꯦ ꯀꯗꯥꯏ ꯗꯒꯤ ꯑꯩ ꯅꯨꯡꯁꯤꯅꯩ ꯑꯩ ꯏꯃꯥꯟꯅꯕꯅꯦ ꯍꯥꯏꯕꯀꯣ ꯑꯗꯨꯅ ꯀꯩꯒꯤ ꯏꯕꯥꯅꯤꯒꯤ ꯅꯨꯡꯁꯤꯕꯕꯨ ꯀꯩꯒꯤ ꯂꯣꯠꯂꯤ ꯅꯣ ꯅꯪ ꯑꯇꯣꯞꯄ ꯅꯨꯄꯥ ꯀꯣꯏꯅꯤꯡꯕꯩꯅꯦ ꯑꯗꯣ ꯍꯥꯏꯌꯦ ꯃꯃꯥꯟꯅꯕꯁꯨ ꯑꯩꯉꯣꯟꯗ ꯍꯥꯏꯔꯛꯑꯦꯗꯅ
ꯑꯗꯨꯅꯦ ꯍꯥꯏꯔꯤꯁꯦ